ꯍꯜꯂꯣ
ꯇꯥꯔꯕꯣ ꯍꯜꯂꯣ ꯇꯥꯔꯕꯣ ꯍꯜꯂꯣ
ꯇꯔꯔꯕꯣ
ꯇꯥꯔꯕꯣ
ꯇꯥꯏ ꯇꯏ
ꯑꯣ ꯍꯧꯖꯤꯛ ꯇꯥꯔꯤꯌꯦ ꯑꯗꯨꯗꯨꯒꯤꯅꯦ ꯍꯣꯏ ꯀꯩꯗꯧꯔꯝꯃꯤꯅꯣ ꯍꯧꯖꯤꯛꯐꯣ
ꯀꯩꯅꯣ ꯇꯧꯋꯦꯕꯀꯣ ꯑꯥ ꯑꯅꯤꯅꯤꯅ ꯃꯤꯅꯤꯠ ꯆꯠꯄꯗꯣ ꯑꯅꯤ ꯆꯠꯄꯅꯦꯕ ꯑꯃꯗꯗꯤ ꯆꯠꯂꯦ ꯑꯃꯗꯅ ꯆꯠꯇꯦꯕ ꯏꯁꯀ꯭ꯔꯤꯟ ꯃꯁꯥꯒꯤꯗꯅ ꯖꯤꯔꯣ ꯖꯤꯔꯣ ꯂꯩꯌꯦꯕꯀꯣ
ꯍꯣꯏ
ꯑꯗꯨꯒꯅꯦ ꯃꯊꯛꯇ ꯆꯠꯄꯗꯨꯅ ꯁꯦꯀꯦꯟ ꯆꯠꯂꯦ ꯑꯗꯨꯝ ꯁꯥꯟꯅꯔ ꯌꯦꯡꯉꯁꯤꯔꯥ ꯀꯃꯥꯏꯅ ꯇꯧꯁꯤꯒꯦ
ꯍꯣꯏ ꯑꯗꯨꯝ ꯊꯥꯅꯁꯦ ꯑꯗꯨꯝ ꯀꯩꯅꯣ ꯇꯠꯈꯤꯕ ꯌꯥꯎꯕ ꯈꯣꯠꯄ ꯂꯩꯇꯥꯥꯔꯒꯁꯨꯅ ꯑꯗꯨꯝ ꯉꯥꯡꯉꯨꯕꯀꯣ ꯃꯤꯅꯤꯠ ꯇꯔꯥꯒꯨꯝꯕ ꯑꯗꯨꯝ ꯑꯗꯨ ꯅꯪꯒꯤ ꯉꯁꯤꯁꯦ ꯌꯥꯝꯅ ꯄꯤꯛꯅ ꯇꯥꯏ ꯍꯧꯖꯤꯛ ꯈꯛꯇꯪ ꯇꯥꯕꯁꯤꯁꯨ ꯌꯥꯝ ꯄꯤꯛꯅ ꯑꯩꯉꯣꯟꯗ ꯇꯥꯕꯗ ꯂꯧꯁꯤꯟꯕ ꯉꯝꯗꯕꯗꯣ ꯑꯩꯒꯤ ꯏꯁꯄꯤꯀꯔ ꯃꯄꯥꯗ ꯊꯦꯡꯉꯒꯅꯦ ꯑꯗꯨꯃꯥꯏꯅ ꯊꯝꯃꯒ ꯇꯥꯔꯤꯅꯦ ꯍꯧꯖꯤꯛꯄꯨ ꯀꯩꯗꯧꯔꯝꯃꯤꯅꯣ ꯍꯜꯂꯣ
ꯇꯥꯕ꯭ꯔꯣ ꯇꯥꯕ꯭ꯔꯣ
ꯇꯥꯔꯕꯣ
ꯇꯥꯏꯌꯦ ꯅꯪ ꯇꯥꯔꯕꯣ
ꯑꯣ ꯇꯔꯦ ꯇꯥꯏꯌꯦ ꯑꯃꯨꯛ ꯇꯥꯏ ꯀꯩꯗꯧꯔꯝ
ꯀꯔꯤꯅꯣ ꯑꯃꯨꯛ ꯇꯥꯏ ꯑꯃꯨꯛ ꯇꯥꯗꯦ ꯑꯃꯨꯛ ꯇꯥꯏ ꯑꯃꯨꯛ ꯇꯥꯗꯦ ꯇꯧꯔꯤꯁꯤꯕꯣ
ꯉꯁꯥꯏꯗꯣ ꯁꯨꯡꯇꯥ ꯇꯥꯗꯦ ꯍꯧꯖꯤꯛ ꯈꯛꯇ ꯑꯃꯨꯛ ꯇꯥꯔꯛꯏꯅꯦ
ꯑꯗꯨꯅꯦ
ꯑꯃꯨꯛ ꯇꯥꯈꯤꯗ꯭ꯔꯦ
ꯑꯁ ꯈꯪꯖ ꯂꯥꯛꯆꯗ꯭ꯔꯦꯗ ꯇꯥꯗ꯭ꯔꯕꯣ